ꯍꯜꯂꯣ ꯏꯆꯦ ꯇꯥꯕ꯭ꯔꯣ ꯏꯆꯦ
ꯑꯣ ꯇꯥꯏꯌꯦ ꯌꯥꯝ ꯄꯤꯛꯅ ꯇꯥꯕ ꯑꯗꯨꯒꯤꯅꯦ ꯀꯩ ꯍꯥꯏꯒꯦ ꯇꯥꯗꯕꯔꯣ ꯑꯣ ꯈꯔꯗꯤ ꯁꯦꯡꯉꯛꯑꯦ ꯌꯥꯝ ꯌꯥꯝ ꯀꯟꯅ ꯍꯧꯕꯗꯤ ꯑꯣꯏꯗꯦ ꯀꯩ ꯍꯥꯏꯒꯦ ꯇꯧꯕꯅꯣ ꯅꯪꯅ ꯐꯣꯟ ꯇꯧꯔꯛꯏꯁꯤꯕꯣ
ꯑꯣ ꯏꯆꯦ ꯁꯨꯝꯗꯧꯕꯅꯦ ꯍꯟꯗꯛꯇꯣ ꯏꯆꯦꯒꯤ ꯏꯆꯦꯒꯤ ꯑꯉꯥꯡ ꯑꯇꯣꯝꯕꯗꯨꯒ ꯑꯩꯈꯣꯏꯒꯤ ꯏꯕꯨꯡꯑꯣꯗꯨꯒꯥ ꯀꯂ꯭ꯥꯁꯇꯣ ꯃꯥꯟꯅꯩꯗꯅ
ꯀꯔꯤ ꯍꯥꯏꯕ
ꯗꯤ ꯑ ꯅꯨꯄꯥ ꯑꯗꯨ ꯃꯋꯥ ꯑꯣꯝꯕ ꯑꯗꯨ
ꯇꯥ ꯇꯔꯦ
ꯇ
ꯑꯣ ꯇꯥꯔꯦ ꯇꯥꯔꯦ
ꯑ
ꯇꯥꯔꯕ꯭ꯔꯣ
ꯇꯥꯔꯦ ꯇꯥꯔꯕ ꯍꯪꯀꯥꯟꯗꯗꯤ ꯇꯥꯏ ꯅꯪꯅ ꯉꯥꯡꯕꯗꯨꯗꯤ ꯇꯥꯗꯦꯅ ꯍꯦꯛꯇ
ꯍꯧꯖꯤꯛ
ꯔꯕ ꯇꯥꯔꯦ ꯑꯣ ꯏꯆꯦꯒꯤ ꯑꯉꯥꯡ ꯑꯄꯣꯡꯕ ꯅꯨꯄꯥ ꯃꯆꯥꯗꯨ ꯑ ꯑꯗꯨꯗꯨꯒ ꯑꯩꯒꯤ ꯑꯩꯈꯣꯏꯒꯤ ꯏꯕꯉꯣ ꯑꯇꯣꯝꯕꯗꯨ ꯑꯗꯨꯒ ꯀ꯭ꯂꯥꯁ ꯋꯥꯟꯉꯗꯅ ꯍ ꯊꯣꯛꯣꯏꯑꯦ ꯃꯥꯟꯅꯩꯅꯦ ꯑꯗꯨꯕꯨ ꯀꯩꯗꯧꯔꯒꯦꯅꯦ
ꯑꯗꯨ ꯃꯕꯥꯅꯤ ꯀ꯭ꯂꯥꯁ ꯃꯥꯟꯅꯕꯗꯨ ꯃꯕꯥꯅꯤ ꯍꯟꯗꯛꯅꯦ ꯑꯦꯛꯖꯥꯝꯒꯤ ꯃꯣꯏ ꯑꯦꯛꯖꯥꯝ ꯁꯦꯟꯇꯔ ꯍꯥꯏꯕ꯭ꯔꯥ ꯑꯗꯨꯁꯨ ꯄꯨꯟꯅ
ꯄꯨꯟꯅ ꯃꯕꯥꯅꯤ ꯑꯗꯨ ꯑꯦꯛꯖꯥꯝꯗꯨ ꯊꯥꯃꯤꯟꯅꯔꯨꯕꯅꯦꯕꯀꯣ ꯑꯗꯨ ꯑꯦꯛꯖꯥꯝꯗꯨ ꯄꯨꯟꯅ ꯊꯥꯃꯤꯟꯅꯔꯨꯕꯅꯦ ꯑꯗꯨ ꯃꯣꯏ ꯑꯦꯛꯖꯥꯝꯗꯣ ꯍꯧꯖꯤꯛꯄꯨꯗꯤꯗꯤ ꯍꯥꯏꯗꯣꯛꯇꯔꯤ ꯑꯗꯨꯒ ꯁ꯭ꯀꯨꯜ
ꯑꯩꯈꯣꯏꯅ ꯂꯣꯏꯒꯤ ꯃꯤꯡ ꯆꯟꯕ ꯑꯗꯒꯤ ꯑꯦꯠꯃꯤꯁꯟ ꯇꯧꯕ ꯂꯣꯏꯅ ꯍꯧꯅꯔꯦꯅ ꯍꯥꯏꯌꯦꯕꯀꯣ ꯑꯗꯨ
ꯑꯗꯨ ꯏꯆꯦꯒꯤ ꯑꯉꯥꯡꯗꯨꯗꯤ ꯍꯤꯡꯁꯤꯟꯈ꯭ꯔꯕ꯭ꯔꯥ ꯅꯠꯇ꯭ꯔꯒꯅ ꯀꯔꯤ ꯀꯃꯥꯏꯅ ꯇꯧꯗꯣꯏꯅꯣꯅ ꯏꯆꯦꯗ ꯈꯔ ꯍꯪꯒꯦ ꯍꯥꯏꯅ ꯄꯥꯎ ꯂꯧꯔꯛꯏꯅꯦ ꯑꯣ ꯃꯤꯡꯒ ꯆꯟꯗ꯭ꯔꯤꯀꯣ ꯑꯩꯗꯤ ꯊꯕꯛꯁꯦ ꯆꯤꯟꯃꯟꯗꯅꯅꯦ ꯃꯤꯡ ꯆꯟꯕ ꯀꯩꯗꯧꯕ ꯑꯗꯨꯒꯤ ꯋꯥꯔꯤ ꯋꯥꯇꯥꯏꯒ ꯁꯥꯟꯅꯕꯁꯦ ꯏꯃꯨꯡꯗꯅꯦ ꯁꯪꯗ꯭ꯔꯤ ꯅꯪꯅꯕꯨ ꯇꯧꯔꯛꯏꯁꯦ ꯇꯥꯟꯕ ꯆꯞ ꯆꯥꯟꯅꯔꯦ ꯅꯣꯏꯒꯤꯗꯤ ꯀꯗꯥꯥꯏꯗ ꯀꯃꯥꯏꯅ ꯇꯧꯒꯦꯅ ꯈꯟꯅꯔꯤꯒꯦꯅꯦ
ꯑꯩꯈꯣꯏꯒꯤꯁꯦ ꯀꯩꯅꯣ ꯇꯧꯋꯦꯕ ꯑꯩꯈꯣꯏ ꯁꯨꯝ ꯑꯩꯈꯣꯏ ꯁꯨꯝ ꯇꯥꯟꯅꯕꯗꯅꯦ ꯃꯥꯁꯤ ꯃꯊꯪꯗꯗꯤ ꯑꯩꯅ ꯇꯝꯍꯟꯅꯤꯡꯗꯕ ꯍꯥꯏꯗꯤ ꯃꯃꯥꯟꯅꯕ ꯈꯪꯅꯕ ꯑꯃ ꯌꯥꯎꯔꯗꯤ ꯐꯩꯗꯅ ꯑꯗꯨ ꯃꯃꯥꯟꯅꯕ ꯈꯪꯅꯕꯗꯁꯨ ꯑꯩꯅ ꯒ꯭ꯌꯥꯟ ꯇꯥꯕ ꯑꯩꯈꯣꯏꯅ ꯃꯁꯛ ꯈꯪꯕ ꯑꯉꯥꯡꯗꯣ ꯇꯧꯍꯟꯅꯤꯡꯕ ꯑꯗꯨꯃꯥꯏꯅ ꯑꯗꯨ ꯏꯆꯦꯒꯤ ꯃꯣꯏ ꯏꯆꯦꯒꯤ ꯑꯉꯥꯡ ꯅꯨꯄꯥ ꯑꯇꯣꯝꯕꯗꯨ ꯃꯥꯒ ꯃꯕꯥꯅꯤꯁꯤ ꯃꯣꯏ ꯀ꯭ꯂꯥꯁꯁꯨ ꯃꯥꯟꯅꯕꯅꯤꯅ ꯅꯍꯥꯟ ꯑꯦꯛꯖꯥꯝ ꯁꯦꯟꯇꯔꯗꯁꯨ ꯄꯨꯜꯂꯤ ꯍꯥꯏꯕꯗꯨꯗꯒꯤ ꯃꯥꯅ ꯀꯩꯅꯣ ꯇꯧ ꯋꯥꯔꯤ ꯋꯥꯇꯥꯏ ꯁꯥꯟꯅꯗꯅ ꯈꯣꯠꯇꯅ ꯃꯕꯥꯅꯤꯁꯦ ꯈꯔ ꯇꯧꯋꯦꯅ ꯑꯗꯨꯃꯥꯏꯅ ꯍꯥꯏ ꯍꯥꯏꯌꯦꯕ ꯑꯗꯨ ꯏꯆꯦꯒꯤ ꯑꯉꯥꯡ ꯅꯨꯄꯥꯗꯨꯁꯨ ꯂꯥꯏꯔꯤꯛ ꯀꯩꯀꯩ ꯍꯩꯔꯒ ꯃꯥꯁꯨ ꯂꯥꯏꯔꯤꯛ ꯐꯕꯗꯨ ꯑꯣꯏꯕꯅꯤꯅ ꯑꯩꯅ ꯃꯥꯒ ꯇꯝꯍꯟꯅꯤꯡꯕ ꯑꯗꯨꯒꯤꯅꯤ ꯇꯧꯔꯤꯁꯦ ꯑꯗꯨ ꯁ꯭ꯀꯨꯜꯗꯨꯕꯨꯗꯤꯅꯦ ꯑꯩꯈꯣꯏ ꯍꯟꯗꯛ ꯅꯥꯀꯟꯗꯅꯦ ꯁ꯭ꯀꯨꯜ ꯑꯃ ꯂꯤꯡꯈꯠꯂꯦꯕ ꯑꯩꯈꯣꯏ